ꯏꯃꯥꯟꯕꯤ ꯇꯔꯔꯕꯣ
ꯇꯥꯏꯌꯦ ꯇꯥꯏꯌꯦ ꯑꯩ ꯈꯣꯟ ꯐꯖꯅ ꯇꯥꯕ꯭ꯔꯥ
ꯇꯥꯏ ꯈꯤꯇꯪ ꯈꯇꯪ ꯉꯪꯉꯑꯣ ꯏꯃꯥꯟꯅꯕꯤ
ꯑꯣ ꯐꯔꯦ ꯐꯔꯦ ꯑ ꯈꯔ ꯍꯣꯡꯗꯅꯔꯑꯒꯦ
ꯏꯃꯥꯟꯅꯕꯤ ꯇꯥꯔꯕ
ꯇꯥꯔꯦ ꯇꯥꯔꯦ ꯐꯖꯅ ꯇꯥꯔꯦ ꯍꯧꯖꯤꯛꯃꯗꯤ
ꯎꯝ ꯉꯁꯤꯁꯦ ꯑꯩꯈꯣꯏꯅ ꯑꯃꯨꯛ ꯆꯤꯡꯒꯤ ꯃꯐꯝ ꯑꯃꯗ ꯑꯩꯈꯣꯏ ꯂꯥꯏꯔꯤꯛ ꯂꯥꯏꯁꯨꯒꯤ ꯑꯣꯏꯕ ꯈꯣꯡꯆꯠ ꯑꯃ ꯑꯃ ꯆꯠꯈꯤꯗꯅ
ꯎꯝ ꯎꯝ
ꯑꯗꯨꯗꯣ ꯅꯤꯡꯁꯤꯡꯉꯛꯄ ꯍꯥꯏꯇꯥꯔꯦ ꯅꯪꯗꯤ ꯐꯗ꯭ꯔꯕꯅꯤꯅ ꯈꯪꯉꯝꯃꯔꯣꯏ ꯅꯪꯅ ꯑꯃꯨꯛꯀ ꯑꯃꯨꯛ ꯑꯅꯤꯁꯨꯕ ꯈꯣꯡꯆꯠꯇ ꯌꯥꯎꯗꯥꯏꯅꯦ
ꯃꯥꯅꯦ ꯃꯥꯅꯦ ꯅꯣꯏ ꯑꯍꯥꯟꯕꯗꯗꯤ ꯅꯣꯏꯕꯨ ꯌꯥꯝ ꯆꯠꯈꯤꯕꯅꯦ ꯑꯩꯗꯣ ꯐꯔꯛ ꯇꯥꯔꯗꯅ ꯌꯥꯎꯍꯧꯗ꯭ꯔꯦ ꯑꯍꯥꯟꯕꯣꯣꯏ ꯆꯠꯦ ꯊꯤꯈꯤꯕꯩꯗꯣ ꯑꯗꯨ ꯀꯃꯥꯏꯅ ꯇꯧꯒꯦ ꯍꯥꯏꯔꯛꯎꯅꯦ ꯃꯤ ꯑꯇꯣꯞꯄꯈꯩꯅꯗꯤ ꯅꯨꯡꯉꯥꯏ ꯅꯨꯡꯉꯥꯏꯗꯤ ꯍꯥꯏꯕ ꯅꯉꯣꯟꯗ ꯐꯖꯅ ꯍꯪꯒꯦ ꯇꯧꯔꯤꯅꯦ ꯑꯩꯁꯦ
ꯑꯩ ꯑꯩꯈꯣꯏꯁꯦ ꯑꯩꯈꯣꯏꯒꯤ ꯒꯥꯔꯤ ꯑꯆꯧꯕꯗꯣ ꯃꯤ ꯃꯌꯥꯝ ꯆꯟꯕꯗꯣ
ꯎꯝ ꯎꯝ
ꯑꯗꯨꯗꯅꯦꯕ ꯆꯠꯂꯤꯁꯦ ꯑꯗꯨꯗꯅꯦ ꯈꯤꯇꯪ ꯃꯅꯤꯡꯋꯥꯏꯗ ꯐꯝꯃꯦ
ꯑꯗꯨꯒ ꯑꯩꯈꯣꯏꯒꯤ ꯂꯥꯏꯔꯤꯛ ꯇꯥꯃꯤꯟꯅꯕ ꯑꯩꯈꯣꯏ ꯏꯃꯥꯟꯅꯕ ꯃꯔꯨꯞꯁꯤꯡꯗꯣ
ꯎ ꯑꯣ
ꯃꯣꯏꯁꯨ ꯃꯣꯏꯅ ꯃꯅꯤꯡꯗ ꯂꯣꯏ ꯐꯝꯕꯅꯦꯕ ꯑꯗꯨꯗꯅꯦ ꯅꯨꯄꯤꯗ ꯑꯩꯒ ꯑꯩꯒꯤ ꯏꯃꯥꯟꯅꯕꯤ ꯑꯃ ꯑꯩꯈꯣꯏ ꯇꯥꯃꯤꯟꯅꯕ ꯃꯤ ꯃꯁꯥ ꯌꯥꯝ ꯅꯨꯡꯁꯤꯕ ꯈꯔꯗꯤ ꯄꯤꯛꯇꯛ ꯇꯧꯔꯒ ꯌꯥꯝꯅ ꯁꯤ ꯂꯩꯕ ꯑꯃ ꯌꯥꯎꯕꯗꯣ ꯈꯪꯕ꯭ꯔꯥ
ꯑꯣ ꯑꯣ ꯈꯪꯉꯦ ꯈꯪꯉꯦ ꯌꯥꯝ ꯅꯨꯡꯉꯥꯏꯅꯕꯤ
ꯑ ꯅꯣꯛꯄꯗꯒ ꯃꯃꯥꯏꯗ ꯑ ꯄꯗ ꯋꯥꯅ ꯀꯁꯟꯗꯣ
ꯑꯣ ꯈꯪꯉꯦ ꯈꯪꯉꯦ ꯅꯪ ꯑꯗꯨꯝ ꯆꯠꯃꯤꯟꯅꯕꯗꯣ
ꯀꯪꯂꯪꯂꯥꯟ ꯃꯅꯦ ꯃꯥꯗꯣ
ꯑ ꯑꯥ
ꯌꯥꯝ ꯃꯥꯡꯍꯟꯕ ꯃꯤꯁꯦ ꯂꯥꯏꯗꯦ ꯏꯕꯦꯝ ꯃꯃꯥꯁꯨ ꯂꯥꯏꯗꯦ ꯉꯝꯃꯤ ꯍꯥꯏꯗꯤꯅꯦ ꯉꯝꯖꯕꯗꯣ ꯂꯩꯗꯅ
ꯑꯥ ꯈꯪꯉꯦ ꯈꯪꯉꯦ ꯈꯔ ꯇꯧꯔꯅꯦ ꯃꯗꯩ ꯅꯨꯄꯤꯗꯣ
ꯃꯤꯗꯤ ꯌꯥꯝ ꯐꯩꯕꯦꯝ ꯃꯥ ꯑꯗꯨꯅꯦ ꯑꯗꯨꯝ ꯃꯥꯒꯤ ꯇꯧꯕ ꯉꯝꯖꯕ ꯑꯃ ꯂꯩꯌꯦꯕ
ꯑ ꯑꯃ
ꯏꯤꯊꯤꯛꯀꯤ ꯔꯨꯝ ꯇꯧꯕ ꯑꯗꯨ ꯇꯧꯗꯦ ꯉꯝꯃꯦ ꯃꯤꯃꯥꯡ ꯊꯣꯛꯑꯒ ꯋꯥ ꯉꯥꯡꯕꯒꯁꯤꯅ ꯍꯩꯈꯤꯕ
ꯑꯣ ꯃꯁꯛꯇꯣ ꯌꯥꯝꯅ ꯀꯩꯅꯣ ꯊꯥꯖꯗꯌꯦ ꯑꯗꯨꯃꯥꯏꯅ ꯇꯧꯔꯝꯗꯣꯏꯕ
ꯃꯁꯛꯇꯤ ꯃꯥꯟꯗꯕꯅꯦ ꯏꯃꯣꯟ ꯃꯣꯟꯕꯅꯦ ꯃꯁꯛꯇꯤ
ꯑꯣ
ꯑꯗꯨꯗꯅꯦ ꯃꯥꯒ ꯑꯩꯒ ꯐꯝꯃꯤꯟꯅꯔꯦ ꯑꯗꯨꯒ ꯃꯥꯁꯦ ꯌꯥꯝ ꯂꯦꯝꯃꯦꯕ ꯈꯪꯕ꯭ꯔꯩꯕꯤ ꯑꯃ ꯈꯨꯂꯤ ꯑꯃ ꯑꯃ ꯑꯗꯨꯒ ꯑꯩ ꯑꯩꯁꯦ ꯑꯗꯨꯝ ꯂꯥꯡꯖꯩꯗꯅ ꯍꯥꯏꯗꯤ ꯏꯁꯩꯒꯨꯝꯕ ꯊꯥꯔꯛꯄ ꯑꯗꯨꯒ ꯃꯈꯣꯜꯒ ꯅꯨꯡꯉꯥꯏꯅ ꯅꯨꯡꯉꯥꯏꯕ ꯇꯥꯟꯁꯦ ꯅꯤꯛꯅꯤꯡꯉꯦꯕ ꯏꯁꯥꯁꯦ ꯑꯗꯨꯝ ꯃꯁꯥ ꯃꯇꯣꯝꯗ ꯖꯒꯣꯏ ꯁꯥꯅꯤꯡꯕꯗꯣ ꯇꯧꯋꯦꯕ
ꯎꯝ ꯎꯝ ꯅꯪꯗꯤ ꯑꯩꯈꯣꯏ ꯖꯒꯣꯏ ꯏꯁꯩ ꯌꯥꯝ
ꯍꯣꯏ ꯑꯗꯨꯒꯅꯦ ꯑꯩꯒꯤ ꯇꯤꯟꯅꯕ ꯃꯔꯨꯞ ꯍꯥꯏꯇꯥꯥꯔꯗꯤ ꯑꯩ ꯍꯧꯖꯤꯛ ꯍꯧꯖꯤꯛ ꯇꯝꯃꯤꯕ ꯃꯐꯝꯁꯤꯗ ꯏꯕꯥꯠꯅꯤꯇꯪꯅꯦꯕ ꯑꯗꯨꯒ ꯑꯩꯒꯤ ꯑꯩꯈꯣꯏ ꯏꯃꯥꯟꯅꯕꯤ ꯃꯁꯥ ꯏꯄꯥ ꯄꯥꯕꯤ ꯃꯁꯝꯗꯤ ꯑꯗꯨꯝ ꯈꯔ ꯈꯣꯏꯔꯤ ꯈꯣꯏꯔꯤ ꯇꯧꯔꯒ ꯏꯉꯥꯎ ꯍꯧꯖꯕꯤ ꯑꯃ ꯂꯩꯕꯗꯣ ꯃꯉꯥꯎ ꯊꯤꯕꯤ ꯑꯃ
ꯀꯔꯝꯕꯅꯣ ꯑꯩ ꯈꯪꯗꯣꯔꯤꯗ
ꯑ ꯑꯩꯈꯣꯏ ꯂꯥꯏꯔꯤꯛ ꯇꯝꯐꯝꯗ ꯈ꯭ꯋꯥꯏꯗꯒꯤ ꯂꯥꯏꯔꯤꯛ ꯍꯩꯕꯤ ꯁꯥ
ꯑꯣ ꯑꯣ ꯎꯅꯧꯀ ꯎꯅꯣꯀꯣ ꯎꯞꯄꯤꯗꯣ
ꯍꯣꯏ ꯑꯗꯨ ꯑꯗꯨ ꯅꯨꯄꯤꯗꯣ ꯍꯣꯏ ꯃꯣꯏꯒꯤꯅꯦ ꯃꯥꯒꯤ ꯀꯥꯡꯕꯨ ꯑꯃꯒ ꯐꯝꯃꯤꯟꯅꯩꯕ ꯃꯥꯏ ꯀꯥꯡꯕꯨꯁꯤꯡꯁꯨ ꯑ ꯂꯦꯝꯕꯤ ꯉꯥꯛꯇꯞ ꯃꯥ ꯈꯛꯇꯪ ꯂꯦꯝꯗꯕ
ꯍꯥꯏꯃ ꯅꯪꯒꯤ ꯋꯥꯔꯤꯁꯤꯗꯤ
ꯆꯣꯡꯒꯠ ꯆꯤꯟꯁꯤꯜꯂꯛꯑꯦꯅ ꯈꯪꯕ꯭ꯔꯥ ꯒꯥꯔꯤ ꯃꯅꯨꯡꯁꯤꯗ ꯏꯁꯩꯁꯤꯦ ꯊꯥꯔꯄ ꯍꯣꯏ ꯑꯗꯨꯒꯅꯦ ꯏꯁꯩꯁꯦ ꯊꯥꯔꯛꯄ ꯈꯨꯗꯤꯡꯒꯤ ꯃꯥꯁꯦ ꯑꯗꯨꯝ ꯅꯤꯛꯄ ꯑꯗꯣ ꯝ ꯇꯧꯕ ꯍꯩꯕ ꯏꯁꯩꯁꯦ ꯊꯥꯔꯛꯄ ꯈꯨꯗꯤꯡꯒꯤ ꯍꯥꯏꯗꯤ ꯏꯁꯩ ꯑꯃꯃ ꯍꯦꯛꯇ ꯊꯥꯔꯛꯄꯁꯤꯗꯅꯦ ꯃꯥ ꯑꯗꯨꯝ ꯅꯤꯦꯛꯑꯒ ꯑꯗꯨꯝ ꯃꯇꯨꯡ ꯏꯜꯂꯒꯅꯦ ꯖꯒꯣꯏ ꯁꯥꯕ ꯍꯩꯕ ꯃꯥꯗꯤ ꯖꯒꯣꯏꯁꯨ ꯌꯥꯝ ꯍꯩꯗꯅ
ꯍꯥꯏꯃ ꯏꯔꯥꯡ ꯈꯔ ꯄꯥꯝꯕ ꯃꯤ ꯑꯣꯏꯔꯝꯅꯤꯌꯦ
ꯏꯚꯦꯝꯃ ꯈ꯭ꯋꯥꯡ ꯅꯤꯛꯄꯒꯁꯦꯟꯅꯩ ꯈꯥ ꯍꯤꯖꯥꯠꯅꯤ ꯍꯦꯛꯇ ꯑꯗꯨꯅꯦ ꯑꯩꯁꯨ ꯑꯗꯨꯗꯤꯅꯦ ꯐꯝꯃꯝꯕ ꯃꯥꯒꯤ ꯐꯝꯐꯝ ꯖꯒꯥꯗꯨꯗꯩ ꯊꯣꯛꯂꯛꯑꯒꯅꯦ ꯒꯥꯔꯤ ꯃꯅꯨꯡꯗꯨꯗ ꯑꯗꯨꯝ ꯅꯤ ꯛꯑꯦꯕ ꯑꯗꯣ ꯑꯩꯅ ꯈꯜꯂꯤꯁꯤꯅ ꯑꯩꯁꯨ ꯊꯣꯛꯑꯒ ꯅꯤꯛꯁꯤꯔꯀꯥꯟꯕꯗꯣ
ꯑꯗꯨꯒ
ꯏꯀꯥꯏꯕꯗꯤ ꯊꯤꯒꯠꯜꯂꯤꯅ ꯑꯗꯨ ꯑꯗꯨꯃꯛꯇꯤ ꯉꯝꯗꯦꯕ ꯑꯩꯗꯣ
ꯑ ꯃꯤ ꯃꯌꯥꯝ ꯇꯧꯅꯔꯛꯏꯀꯥꯟꯗꯨꯗ ꯅꯪꯁꯨ ꯑꯗꯨꯝ ꯌꯥꯎꯁꯜꯂꯔꯣꯏꯔꯦ
ꯑꯩ ꯏꯃꯥꯟꯅꯕꯤ ꯑꯂꯦꯝꯕꯤꯗꯨꯅ ꯊꯣꯛꯑꯣ ꯏꯕꯦꯝꯕ ꯊꯣꯛꯑꯣ ꯃꯥꯒ ꯇꯪꯃꯤꯅꯧꯖꯅ ꯃꯥꯅ ꯑꯩ ꯌꯣꯟꯗꯣꯏ ꯇꯧꯔꯤꯕ ꯑꯩꯅ ꯏꯕꯦꯝꯃ ꯅꯪ ꯑꯩ ꯌꯣꯜꯂꯒ ꯀꯌꯥ ꯁꯤꯠꯀꯦ ꯍꯥꯏꯕꯅꯣ ꯅꯪ ꯑꯁꯤ ꯆꯠꯀꯗꯧꯕ ꯄꯩꯁꯥꯗꯣ ꯑꯩ ꯄꯤꯔꯒꯦ ꯁꯤ ꯃꯉꯣꯟꯗ ꯍꯥꯏꯔꯤ
ꯀꯩꯅ ꯅꯅ ꯃꯥꯅꯤꯁꯤꯗ ꯅꯨꯕꯥꯅꯤ ꯋꯥꯗꯥꯁꯤꯗꯤ ꯑꯁ ꯂꯣꯏꯔꯦ
ꯇꯉꯣ ꯊꯧꯖꯕꯁꯦ ꯂꯣꯏꯔꯦ ꯄꯨꯔꯥ ꯍꯨꯏꯕꯨꯅꯅꯦ ꯃꯌꯨꯝꯗ ꯃꯤ ꯅꯨꯡꯁꯤ ꯁꯤꯗꯕ ꯂꯥꯛꯑ ꯆꯤꯛꯑꯣ ꯆꯤꯛꯑꯣ ꯍꯥꯏꯅ ꯊꯧꯖꯪꯕꯗꯣ
ꯑꯁ ꯀꯩꯅꯣꯅꯦ ꯊꯥꯔꯤꯁꯤꯕꯣ ꯑꯗꯣ ꯅꯪꯒꯤ ꯌꯥꯝꯅ ꯅꯨꯡꯉꯥꯏꯅꯤꯡꯕ ꯑꯗꯨꯝ ꯀꯩꯅꯣꯗꯣ ꯎꯕꯗ ꯃꯥꯁꯨ ꯅꯨꯡꯉꯥꯏꯇꯕꯩ ꯑꯗꯨꯝ ꯌꯥꯎꯕ ꯍꯥꯏꯕ ꯑꯣꯏꯔꯝꯅꯤꯌꯦ
ꯃꯥꯗꯤ ꯃꯌꯥꯝ ꯇꯧꯅꯩꯗꯣ ꯆꯪꯗꯦ ꯊꯥꯔꯛꯏꯕ ꯏꯁꯩꯈꯩꯗꯣ ꯃꯥꯗꯤ ꯑꯗꯨꯝꯕꯅ ꯇꯥꯗꯦꯕ ꯍꯥꯏꯅꯤ ꯃꯤꯔꯝꯒꯤ ꯏꯁꯩ ꯉꯥꯛꯇ ꯇꯥꯏ ꯑꯗꯨꯅꯅꯦ ꯃꯅꯥꯀꯣꯡꯗꯨꯗ ꯃꯥꯏ ꯅꯥꯀꯣꯡ ꯊꯤꯟꯖꯟꯕꯤꯗꯣ ꯑꯗꯨꯝꯕ ꯊꯤꯟꯖꯜꯂꯒꯅꯦ ꯃꯥ ꯎꯏꯗ ꯂꯩꯈ꯭ꯔꯦ
ꯑꯁ ꯃꯥꯁꯤꯁꯨ ꯃꯤꯔꯛꯇꯤ ꯈꯔ ꯇꯤꯟꯕ ꯋꯥꯠꯄꯖꯥꯠꯅꯤ
ꯊꯗꯦꯕꯃ
ꯑꯗꯣ ꯌꯥꯝ ꯅꯨꯡꯗꯤ ꯅꯨꯡꯁꯤꯕ ꯏꯃꯥꯟꯅꯕꯤꯅꯦ ꯑꯗꯨꯃꯥꯏꯅ ꯑꯗꯨꯃꯥꯏꯅ ꯍꯥꯏꯒꯅꯣ ꯑꯩ ꯑꯩꯅ ꯁꯤꯗ ꯍꯥꯏꯔꯁꯨ ꯃꯤꯅꯗꯤ ꯁꯤꯗꯍꯟꯅꯤꯡꯗꯦ
ꯑ ꯅꯪꯁꯨ ꯅꯃꯥꯟꯅꯕꯤꯕꯨ ꯌꯥꯝ ꯑꯗꯨꯝ ꯌꯥꯝ ꯅꯨꯡꯗꯤ ꯑꯗꯨꯝ ꯇꯧꯖ
ꯈꯟꯖꯩꯕꯦꯝꯃ ꯈꯟꯖꯩ ꯑꯗꯨꯒ ꯆꯠꯂꯦ ꯂꯝꯕꯤꯁꯦ ꯌꯥꯝ ꯁꯥꯡꯉꯝꯗꯧ ꯃꯥꯜꯂꯦ ꯂꯝꯗꯣ ꯑꯩꯈꯣꯏꯅ ꯑꯗꯨꯝ ꯑ ꯇꯥꯗꯤ ꯀꯌꯥ ꯇꯥꯗꯕ ꯃꯐꯝ ꯑꯣꯏꯗꯣꯏꯅꯦꯕꯀꯣ ꯑꯗꯨꯒꯅꯦ ꯅꯛꯇꯤ ꯌꯥꯝ ꯅꯛꯄ ꯅꯛꯅ ꯈꯪꯗꯕꯗꯣ
ꯎꯝ ꯎꯝ
ꯏꯁꯥꯅ ꯏꯁꯥꯒꯤ ꯅꯥꯇꯣꯟꯁꯨ ꯃꯥꯎ ꯎꯖꯗꯦ ꯑꯗꯣ ꯑꯗꯨꯅꯦ ꯇꯩꯁꯨ ꯅꯪꯅ ꯅꯛꯅ ꯈꯪꯗꯕ ꯂꯝꯗꯨꯅꯦꯕ ꯑꯩꯁꯦ ꯆꯠꯂꯦ ꯆꯠꯂ ꯀꯥꯟꯁꯤꯗꯅꯦ ꯑꯍꯥꯟꯕꯗ ꯆꯤꯡꯗꯅꯦꯕ ꯕꯥꯥꯏ ꯃꯣꯏ ꯈꯨꯟꯁꯦ ꯑꯗꯨꯅ ꯑꯩꯈꯣꯏꯅ ꯀꯣꯊꯔꯦ
ꯇꯥꯡꯅ ꯆꯠꯂꯦ ꯑꯗꯨꯒ ꯑꯩꯈꯣꯏ ꯑꯣꯖꯥ ꯑꯃ ꯌꯥꯎꯕꯗꯨꯅꯅꯦ ꯃꯥꯁꯦ ꯌꯥꯝ ꯄꯥꯈꯠ ꯆꯥꯎꯒꯠꯂꯦꯕ ꯆꯤꯡ ꯃꯊꯛꯇ ꯊꯧꯕꯗꯨꯗꯅꯦ ꯂꯥꯏ ꯈꯣꯏꯔꯝꯁꯦ ꯂꯥꯡꯒꯅꯨ ꯏꯁꯩꯒꯗꯣ ꯂꯣꯏ ꯃꯨꯠꯍꯜꯂꯦ ꯅꯨꯄꯥ ꯃꯆꯥꯈꯩꯁꯤꯅ ꯁꯥꯎꯔꯒ ꯃꯣꯏꯗꯤ ꯂꯥꯡꯅꯤꯡꯅꯤꯗꯅ ꯏꯟꯈꯠꯂꯛꯄ
ꯃꯥꯅꯦ ꯃꯥꯅꯦ ꯑꯥ
ꯑꯣꯖꯥ ꯀꯩꯅꯣ ꯏꯁꯩ ꯊꯥꯁꯦ ꯏꯁꯩ ꯊꯥꯁꯦꯅꯅꯦ ꯑꯗ ꯑꯣꯖꯥꯗꯨꯅꯗꯤ ꯃꯥꯗꯤ ꯂꯥꯏ ꯈꯣꯏꯔꯝꯅꯤꯡꯉꯤꯕ ꯑꯗꯨ ꯑꯣꯏꯇꯥꯔꯁꯨꯅꯦ ꯅꯨꯄꯥ ꯃꯆꯥ ꯃꯌꯥꯝꯗꯨꯅꯅꯦ ꯉꯝꯗꯅ ꯑꯗꯨꯝ ꯊꯥꯔꯦ ꯃꯥ ꯃꯥ ꯑꯗꯨꯝ ꯈꯣꯏꯔꯝꯃꯤ ꯁ ꯅꯨꯡꯁꯤꯠꯂ ꯂꯥꯛ ꯑꯗꯣ ꯑꯗꯨꯝ ꯆꯠꯈ꯭ꯔꯦ ꯆꯤꯡ ꯂꯝꯕꯤꯗꯣ ꯆꯠꯂꯒ ꯑꯗꯨꯝ ꯉꯥꯏꯍꯥꯛꯇꯪ ꯂꯩꯔꯒꯅꯦ ꯑꯩꯈꯣꯏꯁꯦ ꯑꯩꯈꯣꯏꯅ ꯂꯥꯏꯔꯤꯛꯀꯤ ꯑꯣꯏꯕ ꯇꯧꯒꯗꯕ ꯊꯕꯛꯁꯤꯡꯗꯣ ꯂꯣꯏ ꯇꯧꯊꯣꯛꯑꯦꯕꯀꯣ ꯑꯁ ꯅꯨꯡꯁꯥꯗꯤ ꯁꯥꯕꯅ ꯑꯗꯨ ꯅꯨꯃꯤꯠꯇꯣ ꯁꯥꯕꯗꯨꯗ ꯑꯩꯈꯣꯏꯗꯣ ꯑꯗꯨꯝ ꯀꯨꯝꯊꯔꯛꯑꯒ
ꯎ
ꯑꯗꯨꯝ ꯃꯈꯣꯏ ꯂꯥꯏꯔꯤꯛꯀꯤ ꯑꯣꯏꯕ ꯊꯕꯛꯁꯤꯡꯁꯨ ꯂꯣꯏ ꯇꯧꯊꯣꯛꯑꯦ ꯇꯧꯊꯣꯛꯑꯒꯅꯦ ꯍꯦꯛ ꯂꯣꯏꯔꯒ ꯍꯜꯂꯛꯄꯁꯤꯗꯅꯦ ꯆꯥꯛꯁꯤꯡꯖꯥꯡꯁꯤꯡ ꯐꯖꯅ ꯂꯥꯡꯉ ꯂꯩꯔꯝꯃꯦ ꯆꯥꯗꯣꯛ ꯆꯥꯗꯣꯛ
ꯍꯥꯏꯕ ꯌꯥꯝꯅ ꯅꯨꯡꯉꯥꯏꯔꯤꯌꯦ
ꯌꯥꯝ ꯅꯥꯟꯅ ꯁꯤꯠꯂꯝꯃꯦ ꯌꯥꯝ ꯅꯥꯟꯅ ꯁꯤꯠꯂꯝꯃꯦ ꯑꯗꯨꯗꯨꯒꯅꯦ ꯑꯩꯈꯣꯏꯁꯦ ꯑꯗꯨꯝ ꯈꯨꯠ ꯁꯥꯍꯟꯕ ꯑꯃꯒꯗꯣ ꯐꯖꯅ ꯁꯦꯝꯃꯝꯃꯦ ꯑꯩꯈꯣꯏꯅ ꯑꯗꯨꯝ ꯅꯥꯟꯅ ꯈꯨꯠꯁꯥ ꯍꯥꯝꯗꯣꯛꯑꯦ ꯅꯨꯄꯥ ꯃꯆꯥ ꯈꯔꯥꯏꯗꯨ ꯃꯃꯥꯏꯐꯥꯎ ꯇꯥꯈꯠꯂꯛꯦ ꯅꯨꯡꯁꯥꯗꯣ ꯁꯥꯕ ꯏ ꯆꯤꯡ ꯊꯛꯅꯤꯅ ꯍꯦꯟꯅ ꯁꯥꯕ ꯍꯦꯜꯂꯦꯕ
ꯎꯝ ꯎꯝ
ꯑꯗꯨꯒ ꯑꯗꯨꯝ ꯑꯗꯨꯒꯅꯦ ꯑꯩꯈꯣꯏꯗꯣ ꯆꯥꯛ ꯏꯟꯁꯥꯡꯗꯣ ꯐꯖꯅ ꯆꯥꯊꯣꯛꯑꯦ ꯆꯥꯊꯣꯛꯑꯀꯥꯟꯗꯅꯦ ꯑꯗꯨꯝ ꯍꯜꯂꯛꯑꯦ ꯂꯥꯡꯉ ꯂꯥꯡꯑꯒ
ꯅꯣꯏ ꯆꯥꯛ ꯏꯟꯁꯥꯡꯗꯣ ꯀꯩꯀꯩ ꯃꯊꯦꯜ ꯇꯧꯒꯦ ꯑꯗꯨ ꯅꯨ ꯅꯨꯃꯤꯠꯇꯕꯣ
ꯑꯁ ꯑꯗꯨꯗ ꯑꯩ ꯅꯉꯣꯟꯗ ꯀꯩꯅꯣ ꯇꯧꯔꯒꯦ ꯑꯩ ꯍꯣꯔꯦꯟ ꯑꯣꯏꯅ ꯊꯥꯔꯛꯑꯒꯦ ꯅꯪꯒꯤ ꯋꯥꯔꯤꯗꯣ ꯍꯦꯟꯅ ꯇꯥꯜꯂꯤꯉꯦ ꯅꯪ ꯋꯥꯔꯤꯗꯣ ꯑꯝꯇꯜꯂꯤꯔꯣ
ꯑꯁ ꯑꯩꯈꯣꯏꯅ ꯑꯅꯤ ꯁꯨꯕꯗ ꯆꯠꯄꯗꯣ ꯑꯩꯁꯨ ꯌꯥꯎꯋꯦꯕꯀꯣ ꯑꯗꯨꯏꯗꯣ ꯑꯁ ꯍꯥꯏꯔꯨꯔꯅꯨ
ꯏꯕꯦꯝꯃ ꯅꯪ ꯅꯨꯡꯉꯥꯏꯕ ꯑꯃ ꯈꯪꯉꯝꯃꯣꯏꯅ ꯈꯜꯂꯤꯅꯦ ꯅꯪ ꯅꯃꯥꯟꯅꯕꯤ ꯑꯋꯥꯡꯕꯤ ꯐꯖꯕꯤ ꯑꯃ ꯂꯩꯕꯗꯣ ꯃꯥ ꯆꯠꯊꯦꯅꯦ
ꯆꯠꯇꯦ ꯆꯠꯇꯦ ꯑꯗꯨꯏ ꯅꯨꯃꯤꯠꯇꯣ ꯑꯗꯨ ꯑꯣꯏꯔꯁꯨ ꯑꯩꯈꯣꯏ ꯆꯠ ꯆꯠꯃꯤꯟꯅꯕ ꯃꯤꯁꯤꯡꯗꯣ ꯑꯗꯨꯝ ꯑꯗꯨꯏ ꯅꯨꯃꯤꯠꯇꯣ ꯏꯊꯥ ꯊꯥ ꯊꯥꯖꯗꯅ ꯌꯥꯝꯅ ꯀꯩ ꯍꯥꯏꯅꯤ ꯅꯨꯡꯉꯥꯏꯕ ꯍꯥꯏꯇꯥꯔꯦ
ꯑꯣ ꯅꯪꯗꯤ ꯅꯃꯥꯟꯅꯕꯤ ꯅꯪ ꯅꯪꯕꯨ ꯌꯥꯝ ꯂꯨꯅ ꯈꯟꯖꯕꯤ ꯅꯃꯥꯟꯅꯕꯤ ꯑꯗꯨ ꯌꯥꯎꯗ꯭ꯔꯁꯨ ꯅꯪ ꯑꯗꯨꯝ ꯅꯨꯡꯉꯥꯏꯔꯦ
ꯑꯗꯨ ꯑꯗꯨ ꯑꯗꯨꯒꯤ ꯋꯥ ꯅꯠ ꯅꯠꯇꯕ ꯃꯥꯗꯣ ꯀꯩ ꯍꯥꯏꯅꯤ ꯊꯕꯛ ꯑꯆꯤꯟꯕ ꯑꯃ ꯂꯩꯔꯦ ꯍꯥꯏꯕ ꯑꯗꯣ ꯏꯕꯥꯅꯤꯁꯦ ꯄꯥꯎ ꯐꯥꯎꯅꯕꯁꯨ ꯈꯔ ꯋꯥꯠꯂ ꯂꯕ ꯑꯩꯁꯨ ꯑꯉꯥꯡꯁꯤꯡꯒꯤ ꯑꯗꯨꯝ ꯄ꯭ꯔꯤꯈꯥ ꯀꯩ ꯀꯩ ꯇꯧꯕꯗꯨꯗ ꯑꯗꯨ ꯄꯥꯎ ꯐꯥꯎꯅꯕꯁꯨ ꯋꯥꯠꯂꯦ ꯃꯥꯁꯨ ꯂꯥꯛ ꯇꯦ ꯑꯗꯨ ꯃꯐꯝꯗꯨ ꯌꯧꯔꯀꯥꯟꯗ ꯈꯛꯇ ꯃꯥ ꯂꯥꯛꯇꯦ ꯑꯩ ꯂꯥꯛꯑꯦ ꯍꯥꯏꯕꯁꯤ ꯏꯕꯥꯅꯤ ꯈꯪꯅꯔꯤꯅꯦ ꯑꯗꯨꯅ ꯑꯗꯨ ꯑꯣꯏꯈ꯭ꯔꯦ ꯑꯗꯨꯗꯩꯗꯤ ꯑꯩꯈꯣꯏ ꯆꯠꯃꯤꯟꯅꯔꯤꯕ ꯏꯃꯥꯟꯅꯕꯤ ꯈꯔ ꯂꯩꯌꯦꯕ ꯑꯗꯨꯗ ꯑꯩꯈꯣꯏ ꯑꯩꯒ ꯐꯝꯃꯤꯟꯅꯕ ꯅꯨꯄꯤ ꯑ ꯑꯃ ꯂꯩꯌꯦ ꯎꯝ ꯃꯤ ꯈꯔ ꯄꯤꯛꯄꯗꯣ ꯌꯥꯝ ꯈꯔ ꯀꯪꯉꯒ ꯃꯃꯤꯠꯀ ꯂꯥꯎꯕꯗꯣ ꯈꯪꯕ꯭ꯔꯥ ꯑꯥ ꯑꯥ ꯃꯥꯒ ꯐꯝꯃꯤꯟꯅꯔꯦ ꯑꯁ ꯌꯥꯝ ꯇꯞꯑꯦꯕ ꯃꯥꯅ ꯌꯥꯝ ꯌꯥꯝ ꯇꯞꯑꯦ ꯑꯗꯨꯒ ꯀꯩ ꯍꯥꯏꯅꯤ ꯋꯥꯉꯥꯡꯕ ꯋꯥꯉꯥꯡ ꯁꯉꯥꯡꯁꯨ ꯌꯥꯝ ꯐꯖꯩꯕꯀꯣ ꯑꯗꯨꯅ ꯂꯣꯏꯅ ꯇꯤꯟ ꯇꯤꯟꯅꯕ ꯌꯥꯝ ꯅꯨꯡꯉꯥꯏꯌꯦ ꯑꯗꯨꯒ ꯑꯩꯈꯣꯏꯁꯦ ꯑꯥ ꯑꯋꯥꯡꯂꯣꯝꯗ ꯀꯩ ꯍꯥꯏꯅꯤ ꯆꯤꯡꯗꯤ ꯌꯥꯝꯅ ꯆꯪꯕ ꯑꯣꯏꯗ ꯔꯤꯕ ꯆꯤꯡꯒꯤ ꯖꯒꯥꯗꯤ ꯅꯠꯇꯦꯕꯀꯣ ꯑꯗꯣ ꯇꯝꯁꯨ ꯅꯠꯇꯕ ꯑꯗꯨꯝ ꯃꯌꯥꯏ ꯋꯥꯏ ꯍꯥꯏꯇꯥꯔꯦ ꯑꯗꯨꯒꯤ ꯃꯐꯝꯗꯨꯗ ꯑꯩꯈꯣꯏꯁꯦ ꯂꯣꯏꯅ ꯑꯩꯈꯣꯏ ꯃꯤ ꯑ ꯌꯥꯡꯈꯩꯃꯨꯛꯇꯤ ꯆꯠꯂꯦ ꯑꯗꯨꯏ ꯅꯨꯃꯤꯠꯇꯣ ꯑꯗ ꯑ ꯅꯨꯄꯥ ꯀꯨꯟꯊ꯭ꯔꯥꯃꯨꯛ ꯑꯗꯨꯒ ꯅꯨꯄꯤꯅ ꯀꯨꯟꯃꯨꯛ ꯍꯣꯏ ꯆꯠꯂꯦ ꯑꯗꯨꯗꯩ ꯑꯗꯨꯗꯩꯗꯤ ꯑꯩꯈꯣꯏ ꯃꯐꯝ ꯍꯦꯛ ꯌꯧꯕꯗꯗꯤ ꯑꯁ ꯈꯨꯅꯨꯡꯉꯥꯏ ꯑꯃ ꯍꯥꯏꯔꯣꯏꯅꯦ ꯃꯐꯝ ꯍꯦꯛ ꯌꯧꯕꯗ ꯆꯤꯡ ꯃꯥꯟꯕ ꯆꯤꯡ ꯃꯥꯟꯗꯕ ꯃꯐꯝꯗꯣ ꯑꯗꯨꯝ ꯆꯤꯡ ꯑꯣꯜꯂꯝꯃꯦ ꯑꯗꯨꯏ ꯆꯤꯡꯗꯨꯗ ꯌꯨꯝꯁꯦ ꯑꯗꯨꯝ ꯌꯨꯝ ꯃꯔꯤ ꯃꯉꯥ ꯇꯔꯨꯛꯃꯨꯛ ꯁꯟꯗꯣꯛꯑꯦꯕ ꯑꯗꯨꯏ ꯃꯄꯨ ꯈꯣꯏꯗꯨꯅ ꯑꯗꯨꯒ ꯑꯩꯈꯣꯏꯅ ꯂꯧꯔꯤꯕ ꯌꯨꯝ ꯁꯪꯗꯨꯅ ꯈ꯭ꯋꯥꯏꯗꯒꯤ ꯑꯆꯧꯕ ꯑꯣꯏꯗꯣꯏꯅꯦ ꯑꯗꯨꯗ ꯑꯩꯈꯣꯏꯁꯤꯡ ꯗꯤ ꯂꯣꯏꯅ ꯌꯦꯟ ꯄꯨꯔꯛꯑꯦ ꯑꯩꯈꯣꯏꯅ ꯂꯣꯏꯅ ꯊꯣꯡꯖꯗꯣꯏꯅꯦ ꯑꯩꯈꯣꯏꯅ ꯂꯣꯏ ꯊꯣꯡ ꯌꯦꯟ ꯊꯣꯡꯕ ꯑꯃ ꯅꯨꯄꯥꯁꯤꯡꯅ ꯑꯃ ꯇꯧꯔꯦꯗꯅ ꯑꯗꯨꯒ ꯆꯥꯛꯁꯨ ꯅꯨꯄꯥꯁꯤꯡ ꯊꯣꯡꯉꯦꯗꯅ ꯑꯗꯨꯒ ꯃꯔꯣꯏꯒꯤ ꯃꯔꯣꯏꯒꯤ ꯏꯟꯁꯥꯡꯗꯣ ꯑꯗꯨꯁꯨ ꯃꯣꯏꯅ ꯂꯣꯏ ꯇꯧꯔꯦ ꯑꯗꯨꯏ ꯅꯨꯃꯤꯠꯇꯨ ꯅꯨꯄꯤꯁꯤꯡꯗꯤ ꯃꯔꯣꯏꯒꯨꯝꯕ ꯁꯦꯝꯕ ꯑꯗꯨ ꯑ ꯆꯥꯛ ꯀꯩ ꯀꯩ ꯊꯤꯕ ꯒꯨꯝꯕ ꯈꯛꯇ ꯇꯧꯕꯅꯦꯕ ꯅꯨꯄꯥꯁꯤꯡꯅ ꯂꯣꯏꯅ ꯄꯨꯖꯥꯔꯤꯁꯦ ꯅꯨꯄꯥꯁꯤꯡꯅ ꯂꯣꯏꯅ ꯇꯧꯔꯦ ꯈꯨꯍꯥꯎ ꯑꯃꯅꯦ ꯑꯗꯨꯇꯪ ꯅꯠꯇꯅ ꯍꯨꯖꯤꯛꯀꯤ ꯃꯣꯏ ꯎꯝ ꯇꯨꯔꯦꯟꯒꯨꯝꯕ ꯃꯆꯥ ꯑꯃ ꯂꯩꯕꯀꯣ ꯑꯗꯨꯒꯤ ꯃꯐꯝꯗꯣ ꯑꯗꯨꯗ ꯑꯩꯈꯣꯏ ꯏꯃꯥꯟꯅꯕ ꯑꯃꯁꯤꯅ ꯑꯃ ꯑꯅꯤ ꯑꯍꯨꯝꯁꯤꯅ ꯍꯦꯛ ꯀꯨꯝꯊꯔꯛꯀꯥꯟꯗ ꯋꯥꯏꯈꯨ ꯑꯃ ꯐꯥꯔꯒ ꯂꯥꯛꯑꯦ ꯑꯁ ꯀꯤꯖꯕꯁꯤꯅꯕ ꯆꯞꯈꯤꯗ꯭ꯔꯅ ꯈꯟꯕ ꯑꯗ ꯑꯗꯨꯏ ꯅꯨꯃꯤꯠꯇꯣ ꯆꯥꯕ ꯊꯛꯄ ꯂꯣꯏ ꯂꯣꯏꯔꯦ ꯍꯥ ꯑꯗꯨ ꯌꯨꯝ ꯍꯟꯗ꯭ꯔꯤꯉꯩꯗꯣ ꯑꯗꯨꯗ ꯀꯩꯅꯣ ꯇꯧꯋꯦ ꯑꯩꯈꯣꯏ ꯃꯌꯥꯝꯁꯦ ꯏꯁꯩ ꯖꯒꯣꯏ ꯂꯣꯏꯅ ꯅꯨꯄꯤ ꯅꯨꯄꯥ ꯂꯣꯏ ꯂꯣꯏꯅ ꯀꯩꯅꯣ ꯏꯁꯩ ꯍꯧꯅ ꯊꯥꯔꯒ ꯑꯗꯨꯝ ꯏꯁꯩ ꯁꯛꯑꯦ ꯖꯒꯣꯏ ꯁꯥꯔꯦ ꯍꯥ ꯑꯗꯨꯗꯩꯗꯤ ꯊꯥꯕꯜꯒ ꯇꯧꯔꯤꯅꯤꯅꯦ ꯀꯩꯅꯣ ꯏꯁꯩ ꯊꯥꯔꯒ
ꯑ ꯅꯪꯅ ꯃꯀꯣꯛ ꯁꯤꯡꯗꯕꯗꯣ ꯏꯕꯦꯝꯃ ꯈꯨꯐꯖꯗꯤ ꯂꯩꯇ꯭ꯔꯦ ꯌꯦꯡꯕꯩ ꯄꯦꯟꯅꯥꯏꯗꯦ
ꯑꯁ ꯅꯪꯅ ꯀꯗꯥꯏꯗꯒꯤ ꯑꯃꯨꯛ ꯎꯔꯛꯏꯕ
ꯏꯁ ꯑꯩꯈꯣꯏ ꯃꯔꯨꯞ ꯍꯣꯏ ꯑꯩꯈꯣꯏ ꯏꯃꯥꯟꯅꯕ ꯇꯝꯃꯤꯟꯅꯕ ꯃꯁꯛ ꯈ ꯐꯖꯕ ꯑꯃ ꯌꯥꯎꯕꯗꯣ ꯃꯥꯅꯅꯦ ꯅꯪꯁꯦ ꯄꯥꯝꯖꯩ ꯉꯥꯎꯖꯩꯩꯅ ꯍꯥꯏꯌꯦꯕ ꯑꯗꯨꯅ ꯃꯥꯅ ꯉꯁꯤꯗꯤ ꯅꯪ ꯅꯃꯥꯟꯅꯕꯤꯗꯨꯅ ꯊꯥꯕꯜ ꯃꯀꯣꯛ ꯆꯤꯡꯒ꯭ꯔꯦ ꯌꯦꯡꯉꯣ ꯌꯦꯡꯕꯩ ꯄꯦꯟꯅꯥꯏꯗꯦ ꯑꯗꯨꯒ ꯅꯪꯒꯤ ꯑꯦꯛꯇꯤꯡ ꯇꯧꯕ ꯅꯪꯒꯤ ꯃꯑꯣꯡ ꯃꯇꯧ ꯐꯖ ꯐꯖꯕ ꯑꯃ ꯌꯥꯎ ꯂꯩꯔꯝꯃꯦꯕ ꯑꯗꯨ ꯑꯗꯨꯗꯅꯦ ꯃꯥꯅ ꯍꯥꯏꯗꯤ ꯌꯥꯝ ꯅꯨꯡꯁꯤ ꯈꯣꯠꯂꯦ ꯑꯁꯥꯎꯕꯤꯁꯨ ꯃꯥꯟꯗꯦ ꯏꯪ ꯇꯞꯄꯤ ꯃꯥꯜꯂꯦ ꯀꯥꯏꯅ
ꯑ ꯏ ꯏꯃ ꯍꯦꯟꯖꯤꯟꯗ꯭ꯔꯣ ꯌꯥꯝꯅ ꯃꯗꯨꯗꯤ ꯃꯗꯨꯒꯤ ꯊꯥꯕꯜ ꯆꯣꯡꯕꯗꯣ ꯌꯥꯝ ꯅꯨꯡꯉꯥꯏ ꯑꯗꯣ ꯋꯥꯁꯨ ꯌꯥꯝ ꯋꯥꯏ ꯚꯏ ꯑꯗꯨꯒ ꯑꯩꯁꯨ ꯀꯃꯥꯏ ꯑꯩ ꯁꯨꯡꯍꯩ ꯍꯩꯇꯕ ꯊꯕꯛ ꯆꯣꯡꯕꯁꯦ ꯃꯣꯏꯅ ꯑꯗꯨꯝ ꯇꯥꯛ ꯇꯥꯛꯑꯒ ꯍꯔꯦꯟꯅꯥꯁꯦ ꯑꯩꯉꯣꯟꯗ ꯀꯩꯅꯣ ꯍꯣꯔꯦꯟꯗꯤ ꯏꯀꯣꯟ ꯀꯣꯟꯊꯪ ꯏꯀꯣꯟ ꯀꯣꯟ ꯀꯥꯟꯗ ꯑꯩꯉꯣꯟꯗ ꯃꯀꯣꯛ ꯆꯤꯡꯡꯂꯛꯑꯣ ꯇꯧꯔꯦ
ꯏꯁ ꯑꯗꯨ ꯍꯥꯏꯔꯒ ꯅꯪ ꯍꯨꯃꯥꯡꯗ ꯄꯨꯡ ꯆꯣꯠ ꯆꯣꯠꯊꯦꯠ ꯆꯣꯈꯤꯗꯨꯗꯤ
ꯌꯨꯝ ꯍꯜꯂꯒ ꯈꯔ ꯀꯪꯊꯕ꯭ꯔꯒ ꯑꯩ ꯏꯊꯟꯇ ꯌꯦꯡꯉꯤꯅꯦ ꯃꯤꯡꯁꯦ ꯃꯃꯥꯡꯗꯨꯗ
ꯎꯝ ꯀꯌꯥ ꯇꯥꯔꯝꯒꯦ ꯀꯌꯥ ꯇꯥꯔꯝꯒꯦ ꯑꯅꯤ ꯑꯍꯨꯝ ꯇꯥꯔ꯭ꯔꯣ
ꯇꯥꯗꯤ ꯇꯥꯕꯕꯨꯗꯤ ꯇꯥꯗꯤꯌꯦ ꯑꯗꯨꯗ ꯋꯥꯈꯜꯅ ꯑꯣꯏꯔꯕ ꯃꯥꯜꯂꯦ
ꯎꯝ ꯋꯥꯈꯜꯗ ꯁꯨꯝ ꯁꯥꯒꯠꯆꯩꯗꯅ ꯑꯩꯈꯣꯏꯗ ꯀꯩꯅꯣ ꯑꯋꯥꯕ ꯑꯃ ꯇꯧꯔꯗꯤ ꯇꯥꯔꯝꯃꯅꯤ ꯇꯥꯔꯝꯃꯅꯤꯅ
ꯑꯥ ꯑꯥ ꯑꯗꯨꯃꯥꯏꯅ ꯇꯧꯋꯦ ꯑꯗꯨꯗꯩꯗꯤ ꯑꯩꯈꯣꯏꯁꯦ ꯑꯗꯨꯝ ꯑꯗꯨ ꯂꯣꯏꯔꯒ ꯌꯨꯝ ꯍꯜꯂꯁꯦꯅ ꯒꯥꯔꯤ ꯃꯊꯛꯇ ꯂꯣꯏ ꯀꯥꯈꯠꯂꯛꯑꯦ ꯑꯗꯩꯗꯤ ꯅꯨꯄꯥ ꯈꯔꯅ ꯑꯦ ꯌꯨꯝ ꯍꯟꯈꯤꯔꯣꯏ ꯁꯤꯗ ꯃꯇꯝꯁꯨ ꯈꯔ ꯂꯩꯔꯤ ꯃꯝꯁꯨ ꯃꯝꯗ꯭ꯔꯤ ꯑꯗꯨꯅ ꯉꯁꯤ ꯆꯠꯊꯔꯨꯔꯕꯅꯤꯅ ꯅꯨꯡꯉꯥꯏꯕꯩ ꯅꯨꯡꯉꯥꯏꯕ ꯂꯣꯏ ꯅꯨꯡꯉꯥꯏꯊꯣꯛꯑꯁꯦꯅ ꯏꯁꯤꯡ ꯄꯥꯠꯇ ꯆꯠꯂꯨꯔꯦ ꯑꯃꯨꯛꯀ ꯑꯗꯨ ꯃꯐꯝꯗꯨꯗꯒꯤ ꯏꯁꯤꯡ ꯆꯠꯄꯁꯦ ꯎ ꯑꯗꯨꯝ ꯃꯇꯝ ꯁꯥꯡꯅ ꯂꯧꯗꯦꯕꯀꯣ ꯄꯨꯡꯈꯥꯏꯃꯨꯛꯀ ꯆꯪꯗꯦꯕꯀꯣ ꯆꯠꯂꯨꯔꯦ ꯍꯤ ꯇꯣꯡꯉꯦ ꯑꯗꯩꯗꯤ ꯥꯟꯊꯔꯣ ꯍꯦꯛꯑꯦ ꯑꯁ ꯃꯗꯨ ꯅꯨꯃꯤꯠꯇꯨꯒꯤ ꯈꯨꯅꯨꯡꯉꯥꯏꯗꯨꯗꯤ ꯍꯥꯏꯔꯨꯔꯅꯣ ꯕꯦꯝꯃ
ꯏꯁ ꯅꯣꯏ ꯍꯜꯂꯛꯄꯗ ꯀꯩꯅꯣ ꯇꯧꯈꯤꯗꯥꯏꯅꯦ